ꯍꯜꯂꯣ ꯍꯂꯥꯎ ꯇꯥ ꯇꯥꯏꯌꯦ ꯇꯥꯏꯌꯦ ꯇꯥꯗꯕ꯭ꯔꯣ
ꯇꯥꯈ꯭ꯔꯦ ꯍꯧꯖꯤꯛꯇꯤ ꯐꯖꯅ ꯇꯥꯈ꯭ꯔꯦ
ꯀꯔꯤ ꯇꯧꯔꯤꯅꯣ ꯉꯁꯤꯗꯤ ꯀꯔꯤꯁꯨ ꯇꯧꯔꯣꯏꯗ ꯑꯗꯨꯝ ꯂꯩꯒꯗ ꯊꯕꯛ ꯂꯩꯇꯦ ꯑꯗꯨꯝ ꯂꯩꯕꯅꯦ
ꯑꯝ
ꯁꯤ ꯃꯇꯝ ꯂꯦꯜꯂꯤꯅꯤꯅꯦꯍꯦ ꯑꯩꯁꯦ
ꯎꯝ ꯑꯗꯨꯗꯤ ꯐ ꯐꯆꯅ ꯄꯩꯁꯥ ꯇꯥꯜꯂꯣ ꯑꯍꯥꯍꯥ
ꯑꯗꯣ ꯇꯧꯐꯝ ꯑꯁ ꯈꯪꯗꯦ ꯑꯩ ꯃꯨꯚꯤ ꯌꯦꯡꯉꯤ
ꯀꯣꯔꯤꯌꯟꯒꯤ ꯃꯨꯚꯤ ꯑꯃ ꯀꯣ
ꯃꯨꯕꯤꯒꯨꯝꯕ ꯌꯦꯡꯒꯅꯨꯗ
ꯑꯟꯏꯟꯇꯦꯜꯂꯤꯖꯦꯕꯜ ꯅꯪ ꯗꯤ ꯊꯕꯛ ꯂꯩꯇꯕ꯭ꯔꯣ ꯇꯥꯏꯌꯦ
ꯍꯥꯏꯗꯤ ꯑꯆꯨꯝ ꯊꯕꯛ ꯈꯔ ꯐꯝꯃꯒ ꯀꯁꯇꯃꯔ ꯂꯥꯛꯑꯗꯤ ꯑꯗꯨꯝ ꯇꯧꯒꯅꯤ ꯀꯁꯇꯃꯔ ꯂꯩꯇ꯭ꯔꯗꯤ ꯑꯗꯨꯝ ꯐꯝꯃ ꯂꯩ
ꯑꯟꯏꯟꯇꯦꯜꯂꯤꯖꯦꯕꯜ
ꯑꯥ ꯍꯥꯥ
ꯌꯥꯝ ꯊꯝꯕ꯭ꯔꯥ ꯀꯃꯥꯏꯅ ꯇꯧꯕ꯭ꯔꯥ
ꯀꯔꯤꯕ
ꯊꯕꯛ ꯁꯨꯅꯤꯉꯥꯏꯅꯤ ꯌꯥꯝ ꯐꯕ꯭ꯔꯥ ꯍꯥꯏꯕ ꯅꯣꯏꯒꯤꯀꯣ ꯅꯣꯏꯒꯤꯀꯣ ꯊꯕꯛ ꯁꯨꯅꯤꯉꯥꯏꯗꯣ ꯃꯤ ꯌꯥꯝ ꯊꯝꯕ꯭ꯔꯥ ꯀꯃꯥꯏꯅ ꯇꯧꯕ꯭ꯔꯥ ꯍꯥꯏꯕ
ꯎꯝ ꯃꯤ ꯌꯥꯝ ꯊꯥꯝꯗꯤꯦꯗ
ꯀꯤꯔꯤ ꯀꯦꯔꯤ ꯌꯣꯜꯂꯤꯅꯣ
ꯅꯈꯣꯏ ꯇꯤ ꯑꯦꯝ ꯑꯦꯜꯁꯦ ꯃꯤ ꯄꯣꯄꯨꯂꯦꯁꯟꯁꯨ ꯌꯥꯝꯗꯕꯅꯤꯅꯀꯣ ꯕꯤ ꯕꯤꯅꯦꯁꯣ ꯏꯁꯇꯥꯞ ꯌꯥꯝ ꯊꯥꯝꯃꯗꯤ ꯃꯥꯡꯉꯦꯕ
ꯁꯇ꯭ꯔꯤꯌ ꯍꯥꯏ ꯇꯥꯕ꯭ꯔꯣ
ꯇꯥꯏꯌꯦ ꯇꯥꯗꯕ꯭ꯔꯣ ꯑꯅ ꯍꯥꯏꯕꯗꯣ
ꯇꯥꯏꯌꯦꯕ ꯇꯥꯏꯌꯦꯕ ꯅꯣꯏꯒꯤꯔꯣꯝꯗꯣ ꯅꯣꯏꯒꯤ ꯈꯨꯂꯣꯝꯗꯣ
ꯍꯣꯏ
ꯑꯩ ꯑꯃ ꯐꯥꯎ ꯆꯠꯇ꯭ꯔꯤꯌꯦ ꯍꯥꯏꯕ
ꯠꯇ꯭ꯔꯤꯌꯦ ꯑꯣ ꯅꯧ ꯃꯥ ꯀꯣꯏ ꯔꯁꯤ
ꯀꯣꯏꯔꯛꯀꯦ ꯑꯁꯦꯡꯕ ꯑꯩ ꯀꯣꯏꯔꯛꯥꯛꯀꯦ ꯅꯣꯡꯃꯃ ꯇꯥꯡ ꯄꯕꯒ
ꯎꯝ ꯅꯪꯒꯤ ꯈꯨꯟ ꯈꯨꯟꯗꯣ ꯑꯦꯖꯦꯛꯇꯣ ꯀꯔꯤ ꯀꯔꯤꯅꯦ ꯄ
ꯍꯧꯖꯤꯛ ꯅꯪꯅ ꯍꯥꯏꯕ ꯅꯨꯄꯤꯈꯣꯏ ꯈꯨꯅꯤꯅ ꯑꯦꯝꯗꯣ ꯑꯦꯝꯅ ꯍꯧꯕꯗꯣ ꯑꯦꯝꯅ ꯍꯧꯕꯗꯣ
ꯎ ꯑꯦꯝ ꯑꯦ ꯀꯦ
ꯍ
ꯑꯗꯨꯝ ꯂꯥꯛꯇ꯭ꯔꯣ
ꯔꯣ ꯑꯗꯨꯒꯤ ꯈꯨꯟ ꯑꯗꯨꯒꯤ ꯈꯨꯟꯗꯣ ꯖ ꯄꯥꯔꯠ ꯅꯨꯡꯉꯥꯏ ꯄꯔꯠ ꯈꯥꯏꯗꯣꯛꯑꯦꯅ ꯑꯗꯨꯒꯤ ꯄꯥꯔꯠꯇꯨꯗꯤ ꯈꯣꯡꯠꯇꯣꯡꯉ ꯃꯥꯅ ꯀꯃꯥꯏꯅ ꯇꯧꯕ ꯐꯪꯕ ꯌꯒꯅꯦꯗ ꯌꯥꯟ ꯇꯥꯔꯦ ꯒ꯭ꯌꯥꯟ ꯇꯥꯔꯕꯣ ꯅꯪꯅꯦ ꯋꯥꯁꯦ ꯅꯨꯡꯥꯏ ꯑꯦꯕ ꯃꯥꯅꯦꯦ ꯀꯣ ꯇꯥꯕ꯭ꯔꯣ
ꯇꯥꯕ꯭ꯔꯣ
ꯑꯣ ꯅꯪ ꯏ ꯅꯦ ꯋꯥꯅꯨꯡꯣ ꯍꯥꯏ ꯑꯗꯨꯕ ꯃꯂ ꯋꯥ
ꯍꯥꯁꯅꯔ ꯃꯁ
ꯍꯣꯏ ꯅꯪꯒꯤꯅꯣꯥꯏ ꯑꯣꯏꯔꯝ ꯑꯩꯒꯤꯗꯤꯝ ꯅꯨꯡꯉꯥꯏꯕ ꯊꯕ ꯑꯥꯗ
ꯅꯣꯡ ꯅꯣꯡ
ꯑꯣ
ꯑꯕꯣ ꯀꯅꯦꯗꯒꯦ
ꯎꯝ
ꯀ꯭ꯂꯥꯎꯗꯤ ꯋꯦꯗꯔ
ꯅꯣꯏ ꯇꯤꯃꯦꯗꯤ ꯑꯥ ꯀꯣꯔꯤꯌꯦꯟꯒ ꯆꯞ ꯃꯥꯟꯅꯩ ꯍꯥꯏꯌꯦꯅ
ꯐꯅꯦ ꯀꯣꯔꯤꯌꯟ ꯀꯣꯏ ꯇ ꯃꯜꯁꯤꯦꯀꯣ
ꯍꯣꯏ ꯃꯤꯅ ꯍꯥꯏꯌꯦꯕ ꯑꯗꯨ ꯅꯣꯏꯒꯤ ꯈꯨꯂꯣꯝꯒꯤꯗꯣ ꯃꯤꯗꯣ ꯆꯥꯕ꯭ꯔꯥ ꯅꯒꯤ ꯈꯨꯨꯟꯗ ꯅꯪ ꯏꯗꯤ ꯄꯨꯔꯥ ꯦꯔ ꯍꯅꯤꯍꯦ ꯍ ꯅꯪ ꯍꯟꯗ ꯅꯪꯒꯤ ꯈꯨꯟꯗꯣ ꯕ꯭ꯔꯣ ꯀꯩꯅꯣ ꯇꯥꯕ ꯌꯥꯝ ꯍꯥꯏꯗꯣꯏꯔ ꯑꯩ ꯐꯧꯔꯒꯒꯅꯤ ꯇꯥꯎꯅꯤꯡꯉꯛꯑꯦꯗꯅꯦꯦꯋꯥꯁꯤꯗꯤ ꯍꯋꯥꯛꯇꯤ ꯁꯥꯎꯅꯤꯡꯔꯛꯑꯦꯕ
ꯅꯦꯠꯋꯁ ꯑꯁ ꯌꯥ
ꯅꯨꯡꯉꯥꯏꯕ ꯃꯔꯣꯝꯗ ꯊꯣꯛꯂꯛꯅꯦ ꯈꯔ ꯅꯨꯡꯉꯥꯏꯕꯔꯣꯝꯗ ꯑꯣ
ꯒꯣꯇꯤꯗ ꯀꯣꯝꯁꯤꯔ ꯒꯣꯇꯤꯗ ꯂꯥꯛꯎꯔꯥ ꯑꯗꯨꯗꯤ
ꯂꯥꯛꯑꯣꯁꯦꯅꯦꯋꯥ ꯅꯨꯡꯉꯥꯏꯌꯦꯦ ꯑꯗꯨꯕꯨ ꯌꯥ ꯑꯗꯨ ꯁꯥꯏꯌꯦꯀꯣ ꯑꯁ ꯂꯩꯕ ꯉꯝꯗꯦ ꯑ ꯍ ꯁꯗꯅꯏ ꯅꯨꯡꯉꯥꯏꯍꯦ ꯏꯟꯕꯗꯅꯅꯨꯡꯉꯥꯏ ꯍꯥꯏꯔ ꯍꯨꯃꯥꯡꯅ ꯍꯨꯃꯥꯡꯅꯤꯂ ꯀꯝꯄ꯭ꯂꯦꯛꯁ ꯐꯠꯇ꯭ꯔ ꯅꯪ ꯃꯕꯅꯤ ꯅꯅ ꯉ ꯄ ꯂꯩꯗꯧ ꯃꯗꯦ ꯍ ꯉꯧꯗꯦꯗ ꯃꯦꯗ ꯀ ꯅꯧꯗ
ꯍꯣꯔꯦꯟꯅ ꯤꯗꯤꯑꯣ ꯀꯣꯜ ꯇꯧꯁꯤꯦ
ꯅꯣꯡꯅꯤꯡꯉꯗꯁꯤ ꯋꯥꯟ ꯊ꯭ꯔꯤ ꯋꯥꯣꯔꯦ ꯑꯃ ꯇꯧꯒꯅꯨꯗ
ꯁꯕꯒ ꯎ
ꯆꯠꯖꯥꯅꯤꯅꯦ
ꯃ ꯁꯤꯔ ꯅꯠꯇꯁꯤꯃꯅꯤ
ꯑ ꯈꯥꯏꯌꯦꯦ
ꯍꯥꯥ
ꯍꯦꯟꯒꯤ ꯃꯅꯥꯛꯇ ꯂꯩꯇꯕ ꯌꯥꯝ ꯁꯥꯏꯌꯦꯕ
ꯎꯝ ꯁꯅꯣꯡꯁꯦ ꯀ ꯀꯟꯅ ꯆꯨꯋꯦ ꯑꯃꯨꯛ
ꯍꯥꯏꯕ
ꯎꯝ ꯍꯧꯖꯤꯛ ꯅ ꯀ ꯑꯣꯏꯣꯏ
ꯗꯤꯌꯦ ꯅꯣꯡ ꯆꯨꯕꯁꯤ ꯅꯨꯡꯉꯥꯏꯇ꯭ꯔꯣ
ꯑꯁꯗꯥꯏꯔꯤꯒꯅꯣꯍꯦ
ꯅꯣꯡ ꯇꯨꯕꯗꯤ ꯑꯗꯨꯝ ꯇꯨꯞꯃꯣ ꯂꯩꯔ ꯑꯌꯣ ꯅꯨꯡꯉꯥꯏꯕꯅꯦ ꯀꯨꯝꯃꯒꯅꯤ ꯆꯥꯔꯒ ꯇꯨꯝꯃꯒ ꯆꯥꯔꯒꯅꯤ
ꯑꯩꯈꯣꯏ ꯔꯣꯝꯗꯗꯤ ꯅꯣꯡ ꯆꯨꯕꯁꯦ ꯌꯥꯗ꯭ꯔꯦ ꯏꯂꯦꯛꯇ꯭ꯔꯤꯛꯁꯨ ꯔꯤꯒꯨꯂꯔ ꯑꯣꯏꯗꯦꯕ ꯅꯣꯡ ꯆꯨꯔꯗꯤ
ꯑ ꯕꯤꯔꯅꯤꯀꯣ ꯑꯗꯨꯗꯤ
ꯎꯝ ꯑꯗꯨꯒꯤꯅꯤ
ꯔꯤꯒꯨꯂꯔ ꯑꯣꯏꯗ꯭ꯔꯗꯤ ꯅꯨꯡꯉꯥꯏꯇꯦ ꯍꯧꯖꯤꯛꯇꯤ ꯍꯩꯖꯤꯛꯇꯤ
ꯍꯧꯖꯤꯛꯇꯤ ꯆꯠꯇꯦ ꯍꯧꯖꯤꯛꯇꯤ ꯆꯠꯇꯦ
ꯆꯠꯅꯤꯡꯉꯥꯏ ꯑꯩꯅ ꯉꯁꯥꯏ ꯈꯔ ꯀꯟꯅ ꯊꯝꯕꯀꯣ ꯑꯗꯨꯒꯤ ꯑꯣꯏꯔꯝꯒꯅꯤ ꯕꯨꯂꯨꯝꯗꯣ ꯈꯔ ꯑꯩꯅ ꯈꯔ ꯀꯟꯅ ꯊꯝꯈ꯭ꯔꯕ ꯑꯩꯅ ꯀꯟꯅ ꯊꯝꯕꯗꯤ ꯅꯪꯉꯣꯟꯗ ꯆꯠ ꯃꯥꯂꯦꯕ
ꯎꯝ ꯂꯥꯎꯠ ꯏꯁꯄꯤꯀꯔ ꯑꯁꯤ ꯂꯥꯎꯠ ꯏꯁꯄꯤꯀꯔ ꯑꯣꯟ ꯇꯧꯕ ꯌꯥꯗꯦꯀꯣ ꯁꯤꯗꯤ ꯎꯝ ꯍꯥꯏꯗꯤ ꯉꯁꯥꯏꯗꯒꯤ ꯏꯀꯣ ꯆꯠꯈ꯭ꯔꯕꯅꯦ ꯑꯗꯨ
ꯇꯥꯕ꯭ꯔꯣ
ꯇꯥꯏ
ꯇꯥꯕ꯭ꯔꯣ ꯅꯪꯒꯤ ꯅꯦꯠꯋꯥꯛꯁꯦ ꯑꯃꯨꯛ ꯍꯧꯔꯦꯀꯣ ꯅꯪꯒꯤ ꯅꯦꯠꯋꯥꯛꯁꯦ ꯑꯃꯨꯛ ꯍꯧꯔꯦꯕ ꯇꯥꯕ꯭ꯔꯥ ꯇꯥꯗꯕ꯭ꯔꯣ ꯍꯜꯂꯣ
ꯇꯥꯗꯕ꯭ꯔꯣ
ꯇꯥꯏꯌꯦ ꯅꯪꯒꯤ ꯅꯦꯠꯋꯥꯛꯁꯦ ꯌꯥꯝ ꯅꯨꯡꯉꯥꯏꯇꯦ ꯅꯪꯒꯤ ꯑꯣꯏꯔꯝꯒꯅꯤꯀꯣ ꯀꯣ
ꯅꯦꯠꯋꯥꯛꯁꯦ ꯐꯖꯩ
ꯐꯖꯩꯌꯦ ꯐꯖꯩꯌꯦ ꯅꯦꯠꯋꯥꯛ
ꯑ ꯐꯖꯩꯌꯦ